ꯑꯗꯨ ꯁꯅꯥ
ꯑꯦ ꯅꯣꯏ ꯊꯕꯛ ꯇꯧꯔꯤꯕꯣ
ꯀꯥꯏꯗꯤꯑꯦ ꯑꯗꯨꯝ ꯁꯥꯟꯅꯁꯦ ꯌꯦꯟꯁꯥꯡ ꯁꯦꯝꯃꯝꯕꯅꯦ ꯆꯥꯛ ꯊꯣꯡꯒꯦꯅ
ꯌꯥꯗꯩ ꯖꯔ
ꯌꯥꯅꯤ ꯌꯥꯅꯤ
ꯎꯝꯝ ꯀꯩ ꯌꯦꯟꯖꯥꯡ ꯊꯣꯡꯗꯣꯔꯕ ꯑꯗꯨꯗꯤ
ꯏꯔꯣꯟꯕꯒꯤ ꯁꯦꯝꯅ ꯑꯩꯕꯨꯗꯤ ꯑꯂꯨ ꯉꯥꯜꯂ ꯆꯥꯔꯅꯤ
ꯎꯝ ꯍꯣꯏ ꯈꯔ ꯑꯆꯝꯕ ꯑꯣꯏꯅ ꯆꯥꯒꯩ ꯆꯥꯛ
ꯀꯔꯤꯗ꯭ꯔꯦ ꯑ
ꯀꯅꯥ ꯀꯅꯥ ꯆꯥꯗꯦꯏꯅꯣ ꯅꯣꯏ ꯄꯨꯟꯅ ꯑꯗꯨꯝ ꯄꯨꯁꯄꯥ ꯍꯣꯏ ꯂꯦꯅꯤꯀꯥ ꯍꯣꯏ ꯄꯨꯟꯅ ꯄꯥ ꯃꯅꯥꯎꯖꯨ
ꯑ ꯂꯦꯅꯤꯕꯥꯗꯤ ꯃꯥ ꯂꯥꯏꯕ꯭ꯔꯤ ꯆꯠꯇꯣꯏꯔꯥ ꯃꯥ ꯆꯥꯛ ꯊꯣꯡꯈ꯭ꯔꯕ ꯈꯪꯗꯦ ꯆꯥꯈ꯭ꯔꯕ ꯑꯥ
ꯑꯣ ꯃꯣꯏ ꯀꯩꯅꯣ ꯑꯦ ꯁꯟꯗꯦꯁꯨ ꯑꯗꯨꯝ ꯊꯣꯡ ꯍꯥꯡꯕ꯭ꯔꯣ ꯃꯣꯏꯒꯤꯅ
ꯑ ꯍꯥꯎ ꯃ
ꯁꯃꯠ
ꯁꯃꯗꯣꯟꯗꯔꯣ ꯃꯥ ꯆꯠꯂꯤꯁꯦ
ꯎꯝ
ꯃꯣꯏ ꯐꯤ ꯀꯌꯥꯝ ꯀꯌꯥꯝ ꯑꯣꯏꯕꯖꯥꯠꯅꯣ ꯁꯣꯃꯣꯂꯥ ꯁꯝ ꯃꯇꯣꯟꯖꯦ ꯑꯗꯨꯒ ꯃꯣꯏ ꯑꯇꯣꯞ ꯑꯇꯣꯞꯄꯁꯨ ꯍꯥꯏꯗꯅ ꯑꯗꯨꯋꯥꯏꯗ
ꯁꯤꯡ ꯑꯃ ꯆꯥꯝꯃ ꯆꯅꯤ
ꯎꯝ ꯑꯦ ꯎ ꯎꯝ ꯉꯥꯏꯈꯣ ꯑꯗꯨ ꯍꯥꯏꯔꯒ ꯅꯍꯥꯃꯨꯛ ꯑꯃ ꯅꯣꯏꯅ ꯍꯥꯏꯕ ꯗꯥꯕꯣꯏ ꯍꯥꯏꯕꯒꯤ ꯍꯣꯁꯇꯦꯜ ꯑꯃ ꯅꯪꯅꯁꯨ ꯄꯜꯂꯤꯗꯅ ꯅꯥꯕꯨꯡ ꯎꯝ ꯎꯝ ꯃꯣꯏ ꯍꯣꯁꯇꯦꯜꯗꯨꯅ ꯀꯃꯥꯏ ꯀꯃꯥꯏ ꯇꯧꯕꯖꯥꯠꯅꯣ ꯅꯣꯏ ꯄꯩꯁꯥ ꯃꯌꯥꯝ ꯑꯃꯗꯤ ꯍꯥꯏꯅꯈꯤꯕ ꯃꯥꯜꯂꯦ
ꯎꯝ ꯁꯥꯕꯗꯤ ꯂꯣꯏꯈ꯭ꯔꯦ ꯁꯪꯒꯥꯔꯅꯤ ꯍꯥꯏꯒꯤꯝꯅꯤ ꯂꯤꯁꯤꯡ ꯃꯔꯤ ꯃꯔꯤ ꯀꯅꯥꯅ ꯉꯝꯄꯣꯠꯇꯦ
ꯎꯝꯎ ꯄꯩꯁꯥ ꯎ ꯐꯦꯁꯤꯂꯤꯇꯤ ꯀꯃꯥꯏ ꯇꯧꯕꯖꯥꯠꯅꯣ ꯄꯩꯁꯥ ꯇꯥꯡꯉꯤꯗꯣ
ꯑꯗꯨꯝ ꯋꯥꯁꯤꯡ ꯃꯦꯆꯤꯟꯒ ꯄꯤ ꯃꯄꯥꯟꯂꯣꯝꯒꯤ ꯇꯥꯏꯞ
ꯑꯦ ꯋꯥꯁꯤꯡ ꯃꯦꯆꯤꯟ ꯑꯦ ꯔꯨꯝ ꯔꯨꯝꯒꯤ ꯑꯣꯏꯅꯔꯣ ꯅꯠꯇ꯭ꯔꯒ ꯑꯗꯨꯒꯤ ꯑꯄꯨꯟꯕ ꯂꯩꯕꯔꯣ
ꯇꯔꯥ ꯃꯉꯥ
ꯎꯝ ꯑꯁ ꯑꯗꯨꯗꯤ ꯐꯔꯛ ꯇꯥꯔꯣꯏꯗ꯭ꯔꯣ ꯋꯥꯁꯤꯡ ꯃꯦꯆꯤꯟ ꯄꯤꯔꯒ ꯃꯁꯥ ꯃꯁꯥꯒꯤ ꯄꯩꯁꯥ ꯁꯤ ꯇꯥꯕꯩ ꯁꯤ ꯂꯧꯅꯕꯤꯁꯨ ꯅꯠꯇꯦ
ꯅꯠꯇꯦ ꯃꯣꯏꯅ ꯂꯣꯏ ꯇꯧꯗꯣꯏꯅꯦ ꯑꯗꯨꯒ ꯄꯩꯁꯥ ꯊꯤꯕ ꯑꯩꯈꯣꯏꯅ ꯂꯤꯁꯤꯡ ꯃꯔꯤ ꯄꯤꯕꯗꯨꯗ ꯌꯥꯎꯔꯤꯕ ꯄꯩꯁꯥ ꯆꯥꯎꯔꯛꯄꯗꯨꯗ ꯇꯧꯔꯤ ꯑꯣꯔꯝꯅꯤ
ꯎꯝ ꯎꯝ ꯎꯝ ꯑꯗꯨꯒ ꯃꯩ ꯀꯩꯀꯥꯗꯤ ꯊꯣꯡꯕ ꯊꯥꯛꯄ ꯑꯩꯈꯣꯏꯅ ꯂꯣꯏ ꯌꯥꯖꯥꯔꯣ ꯃꯩ ꯂꯣꯏ ꯁꯤꯖꯤꯟꯅꯕ
ꯌꯥꯏ ꯌꯥꯏ
ꯑꯁ ꯄꯩꯁꯥ ꯆꯥꯎꯋꯤꯅꯦ ꯃꯣꯏꯗꯣ
ꯇꯧ
ꯈꯔ ꯃꯄꯜ ꯂꯝꯗꯩ ꯃꯄꯥꯟ ꯂꯝꯗ ꯇꯝꯃꯨꯔꯒ ꯂꯩꯕ꯭ꯔꯥ ꯂꯥꯛꯄ ꯃꯤꯅꯗꯤ ꯀꯩꯁꯨꯗꯤ ꯀꯌꯥꯅ ꯈꯜꯂꯣꯏꯕ ꯍꯥꯏꯗꯤ ꯃꯣꯏ ꯁꯣꯝ ꯃꯄꯥꯟꯗꯗꯤ ꯑꯗꯨꯝ ꯆꯥꯎꯋꯤꯗꯅ ꯑꯗꯨꯒ ꯑꯩꯈꯣꯏ ꯁ꯭ꯋꯥꯏꯗ ꯐꯠ ꯂꯥꯎꯅ ꯑꯗꯨ ꯇꯧꯕꯗꯨꯗꯤ ꯆꯥꯎꯋꯦ
ꯑꯗꯨꯒ ꯉꯝꯄꯣꯠꯇꯦ ꯑꯈꯣꯏꯅ
ꯎꯝ ꯑꯩꯈꯣꯏꯗꯤ ꯑꯗꯨꯝ ꯆꯨꯝꯅꯒꯦ ꯍꯥꯟꯅꯩꯁꯤꯗ ꯑꯗꯨꯝ ꯇꯥꯍꯔꯒꯦꯅ
ꯎꯝ ꯃꯣꯏꯒꯤ ꯂꯤꯁꯤꯡ ꯃꯔꯤꯗꯨꯗꯤ ꯑꯩꯈꯣꯏ ꯊꯥ ꯑꯃꯒꯤ ꯚꯔꯥ ꯀꯔꯤ ꯀꯔꯥ ꯁꯤꯖꯤꯟꯅꯕ ꯑꯗꯨꯝ ꯀꯣꯟꯅꯕꯩ ꯐꯤꯕꯝꯅꯤ
ꯏꯃꯥꯟ ꯀꯣꯟꯅꯕꯩ ꯐꯤꯕꯝꯅꯦ ꯎꯝ ꯈ ꯒꯥ ꯌꯥꯅ ꯌꯥꯅꯕ ꯇꯧꯔꯨꯔꯗꯤ ꯑꯗꯨꯝ ꯀꯣꯟꯅꯗꯩꯅꯦ ꯑꯩꯈꯣꯏꯒꯤꯗꯤ
ꯈꯥꯃꯦꯟ ꯑꯁꯤꯟꯕꯁꯤ
ꯔꯦꯅꯨꯁꯨ ꯌꯥꯎꯕ꯭ꯔꯣ ꯑꯌꯨꯛ ꯇꯗꯤ ꯆꯥꯛ ꯆꯥꯕ ꯂꯣꯏꯅ
ꯆꯥꯛ ꯅꯪꯅ ꯅꯪꯅ ꯀꯥꯝꯃꯔꯤꯔꯣ ꯅꯠꯇ꯭ꯔꯒ ꯅꯣꯏ ꯀꯅꯥ
ꯍꯥꯥ
ꯆꯥꯛꯅ ꯀꯅꯥ ꯀꯅꯥ ꯀꯥꯝ ꯏꯟꯖꯥꯡꯅ ꯀꯅꯥ ꯊꯣꯡꯗꯣꯏꯅꯣ
ꯆꯥꯛ ꯀꯥꯝꯃꯅꯤ ꯑꯩꯅ
ꯎꯝ
ꯑꯗꯨꯒ ꯑꯃꯃꯝ ꯇꯧ ꯃꯔꯅꯤ ꯁꯥꯥꯔꯅꯤ
ꯎꯝ ꯑꯗꯨꯗꯤ ꯅ ꯀꯩꯅꯣꯒꯤ ꯆꯥꯛꯇꯨꯗꯤ ꯑꯂꯨ ꯅꯪꯒꯤ ꯑꯆꯝꯕ ꯆꯥꯕꯩ ꯑꯂꯨꯗꯨꯗꯤ ꯅꯪ ꯆꯥꯛ ꯀꯥꯝꯕꯗ ꯑꯗꯨꯝ ꯌꯥꯎꯍꯧ ꯌꯥꯔꯅꯤ
ꯑꯥ
ꯎꯝ ꯑꯁ ꯈꯪꯗ꯭ꯔꯦꯗ ꯇꯧꯔꯤꯕ ꯃꯌꯥꯝꯁꯦ ꯍꯥꯝ ꯅꯪꯅ ꯅꯥꯕꯗꯅ ꯃꯔꯣꯝꯃ ꯁꯥꯊꯤꯔꯤꯕ ꯀꯃꯥꯏ ꯇꯧꯕꯅꯣ ꯈꯪꯗꯦ
ꯐꯠ ꯑꯗꯨꯕꯨꯗꯤ ꯏꯁꯥꯁꯦ ꯏꯃꯨꯟ ꯁꯣꯟꯕꯒꯤ
ꯎꯝ ꯎꯝ ꯑꯗꯨꯝ ꯁꯨꯝ ꯏꯃꯥꯅꯦ ꯑꯗꯨꯃꯥꯏ ꯑꯣꯏꯗꯣꯏꯅꯤ ꯅꯥꯟꯗꯤ ꯅꯁꯥꯗꯣ ꯁꯣꯟ ꯏꯃꯨꯟ ꯁꯣꯟꯕ ꯍꯥꯏꯕꯗꯨꯅꯤꯅ ꯆꯤꯕꯤꯠ ꯆꯤꯕꯤꯠ ꯀꯩꯅꯣꯝ ꯇꯧꯔꯛꯄꯗ ꯅꯥꯗꯣꯏ ꯇꯧꯕꯗꯣ ꯏꯔꯣꯟꯕꯅ ꯀꯩ ꯀꯩ ꯃꯆꯜ ꯂꯣꯂꯤꯅꯣ ꯎꯝ ꯎꯝ ꯀꯩ ꯍꯥ
ꯅꯨꯡꯁꯥꯁꯤꯁꯨ ꯑꯣꯝꯆꯥꯛ ꯆꯥꯛꯑꯦ ꯍꯌꯦꯡ ꯂꯥꯛꯇꯣꯏꯔꯣ
ꯍꯌꯦꯡꯗꯤ ꯂꯥꯛꯑꯣꯏ ꯍꯌꯦꯡ ꯀꯔꯤꯁꯃꯥꯒꯤ ꯍꯩꯖꯤꯡꯄꯣꯠ ꯂꯩꯌꯦꯕ ꯑꯗꯨꯗꯨꯒꯤ ꯑꯗꯨ ꯆꯠꯂꯝꯃꯒ ꯍꯡꯆꯤꯠꯇꯩ ꯍꯥꯏꯒꯠꯂꯛꯁꯤꯔ ꯇꯧꯕꯅꯤ ꯍꯡꯆꯤꯠ ꯍꯥꯏꯒꯠꯂꯛꯄꯗ ꯀꯩꯅ ꯇꯧꯔꯗꯤ ꯍꯤꯟꯖꯥꯡ ꯅꯥꯄꯤ ꯌꯦꯟꯗꯦꯝ ꯃꯉꯥꯏꯔꯦ ꯌꯦꯟꯗꯦꯝꯗꯨꯒꯤ ꯁꯧꯒꯤ ꯀꯩꯀꯥꯗ ꯅꯪꯕꯨꯗꯤ ꯆꯥꯕ ꯌꯥꯔꯔꯣꯏ ꯃꯣꯏ ꯁꯨꯝ ꯆꯥꯕꯒꯤ ꯄꯨꯕꯤꯔꯛꯑꯁꯨ ꯄꯨꯕꯤꯔꯛꯀꯦ ꯁꯤꯜꯂꯣꯡꯅꯦ ꯁꯧꯒꯤ ꯑꯃꯗꯨ
ꯄꯛꯀꯅꯨ ꯍꯦ ꯅꯣꯏ ꯌꯨꯝꯒꯤ ꯆꯥꯅꯕ ꯊꯝꯃ
ꯎꯝ ꯄꯨꯔꯛꯀꯦ ꯑꯗꯨꯒ ꯑꯩ ꯑꯗꯨꯝ ꯈꯔ ꯈꯅ ꯇꯧꯔꯒ ꯄꯨꯔꯛꯑꯒꯦ ꯍꯥꯏꯕꯗꯤ ꯁꯤ ꯎꯝ
ꯑꯣꯂꯛꯑꯣ ꯑꯩ ꯀꯝꯃꯛ ꯀꯦ ꯂꯥꯀ ꯑꯣ
ꯀꯩꯅ ꯇꯧꯔꯅꯦꯕ ꯁꯝꯃꯔ ꯕꯦꯛ ꯄꯤꯒꯔꯥꯅꯦꯕ ꯗꯦꯠ ꯐꯤꯞꯇꯤꯟꯗꯒꯤ ꯑ ꯐꯤꯞꯇꯤꯟ ꯕꯨꯛꯇꯤ ꯄꯤꯔꯝꯅꯤ ꯍꯥꯏꯕ ꯆꯥꯛ ꯑꯗꯨꯗꯒꯤꯗꯤ ꯑꯗꯨꯅ ꯑꯩꯅ ꯆꯦ ꯊꯥꯖꯗ ꯑꯩꯒ ꯄꯨꯟꯅ ꯆꯥꯕꯒꯤ ꯃꯑꯣꯡ ꯑꯃꯇ ꯍꯪꯒꯦ ꯇꯧꯕꯅꯤ ꯃꯉꯣꯟꯗꯨꯖꯨ ꯅꯠꯇꯗꯤ ꯇꯟꯗꯣꯏꯅꯤ ꯑꯩ ꯑꯗꯨꯅ ꯍꯪꯉꯒ ꯀꯃꯥꯏ ꯀꯃꯥꯏ ꯇꯧꯕꯅꯣ ꯏꯆꯦꯊꯥ ꯁꯤ ꯄꯨꯟꯅ ꯑꯩꯁꯨ ꯆꯥꯒꯦ ꯁꯤꯗ ꯅꯨꯃꯤꯠ ꯀꯨꯟ ꯃꯉꯥꯅꯤꯃꯨꯛ ꯂꯩꯕꯗꯣ ꯑꯞ ꯗꯥꯎꯟ ꯆꯠꯄ ꯉꯝꯗꯧ ꯃꯥꯥꯟꯗꯦꯕ ꯑꯩ ꯗ ꯂꯩꯕꯒ ꯈꯦꯠꯅꯕꯅꯤꯅ ꯋꯥꯁꯨ ꯋꯥꯗꯦ ꯀꯩꯗꯧꯔꯒꯦꯅ ꯃꯉꯣꯟꯗ ꯍꯪꯒꯦ ꯇꯧꯕꯅꯤ ꯐꯣꯟ ꯑꯝꯇ ꯇꯧꯔꯒ ꯐꯣꯟ ꯇꯧꯕꯗꯣ ꯍꯦꯛꯇꯥ ꯇꯜꯂꯦ ꯁꯨꯝ ꯀꯩ ꯍꯥꯏꯅꯤ
ꯇꯔ꯭ꯦꯁꯤꯗꯤ ꯃ ꯅꯣꯏ ꯀꯩꯅꯣ ꯐꯤꯜ ꯆꯠꯄꯤ ꯈꯣꯠꯄꯤ ꯇꯧꯅꯕꯣꯏꯔꯦ ꯆꯠꯈ꯭ꯔꯕ
ꯆꯠꯇ꯭ꯔꯤ ꯗꯦꯠ ꯇ꯭ꯋꯦꯟꯇꯤ ꯊꯨꯏꯔꯤꯗꯩ ꯃꯥ ꯆꯠꯈ꯭ꯔꯅꯦꯕ
ꯑꯥ
ꯑꯗꯨꯗꯨꯒꯤ ꯑꯗꯨꯗꯨꯅ ꯃꯥꯗꯤ ꯑꯗꯨꯕꯨꯧꯛꯇꯤ ꯂꯩꯔꯝꯃꯒ ꯆꯥꯃꯤꯟꯅꯔꯝꯒꯅꯤ ꯑꯗꯨꯒ ꯑꯈꯣꯏ ꯑꯍꯨꯝ ꯆꯥꯃꯤꯟꯅꯔꯝꯒꯅꯤ ꯑꯗꯩꯗꯤ ꯑꯈ꯭ꯏꯅꯤꯃꯨꯛ ꯇꯥꯍꯧꯕꯅꯤꯅ ꯑꯗꯨ ꯃꯑꯣꯡ ꯌꯦꯡꯉꯒꯦ ꯍꯥꯏꯒꯦ ꯇꯩꯅꯦ ꯄꯨꯂꯞ ꯄꯨꯟꯅ ꯍꯥꯏꯔꯒ ꯆꯥꯒꯦꯅ ꯑꯗꯣ ꯀꯃꯥꯏ ꯇꯧꯗꯣꯏꯅꯣꯗꯤ ꯈꯪꯗ꯭ꯔꯤ ꯃꯔꯣꯟ ꯃꯔꯤ ꯄꯥꯎ ꯐꯥꯎꯅꯗ꯭ꯔꯤꯕ ꯇꯔꯦꯀꯤꯗꯁꯨ ꯏꯆꯦꯗꯗꯤ ꯑꯩꯅ ꯍꯥꯏꯈ꯭ꯔꯒꯦ ꯃꯥꯗꯤ ꯁꯨꯝ ꯑꯞ ꯗꯥꯎꯟ ꯆꯠꯄ ꯉꯝꯃꯛꯑꯣꯅ ꯍꯥꯏꯕꯅꯦ ꯍꯥꯏꯌꯣ ꯍꯥꯏꯔꯒ ꯌꯦꯡꯉꯣ
ꯃꯥꯅꯤ
ꯎꯝ ꯃꯩꯁꯨ ꯌꯥꯝꯅꯤꯅ ꯑꯩꯒꯤ ꯏꯟꯗꯛꯁꯟ ꯄ꯭ꯔꯦꯁꯔ ꯀꯨꯀꯔ ꯂꯩꯁꯤꯔꯥꯅ ꯈꯟꯕ
ꯂꯩꯔꯨꯔꯥꯅꯨ ꯍꯦ ꯑꯗꯨꯒꯇꯪ ꯅꯨꯃꯤꯠ ꯈꯔꯅꯤꯒꯤ ꯑꯃꯨꯛ ꯁꯥꯗꯨꯅ ꯃꯌꯥꯝ ꯐꯪꯕ ꯈꯣꯠꯄ ꯑꯣꯏ ꯂꯦꯝꯕ ꯐꯕ ꯂꯦꯝꯕ
ꯑꯗꯨꯕꯨꯗꯤ ꯑꯩꯅꯗ ꯑꯗꯨꯗ ꯀꯌꯥ ꯈꯪꯗꯦꯅꯦ ꯁꯨꯝ ꯁꯨꯝ
ꯇꯕꯒꯤꯕꯨꯗꯤ ꯂꯩꯕꯕꯨꯗꯤ ꯀꯥꯅꯩ
ꯃꯥꯅꯤ ꯅꯨꯡꯉꯥꯏꯇꯕꯗꯨꯒꯤ ꯂꯩꯅꯤꯡꯕ ꯑꯗꯨꯗꯨꯒꯤ ꯁꯨꯝ ꯑꯃꯨꯛꯁꯨ ꯑꯃꯨꯛ ꯑꯗꯨ ꯅꯨꯃꯤꯠ ꯈꯔ ꯈꯛꯅꯤꯅ ꯑꯃꯨꯛ ꯈꯟꯇꯣꯔꯛꯑꯕ ꯑꯁ ꯑꯩ ꯈꯪꯗ꯭ꯔꯦ ꯑꯗꯨꯅ ꯁꯤ ꯁꯤ ꯊꯝꯃꯕ ꯃꯇꯨꯡꯗꯗꯤ ꯍꯣꯔꯦꯟ ꯅꯨꯃꯤꯗꯥꯡ ꯋꯥꯏꯔꯝꯗ ꯇꯞꯅ ꯇꯧꯔꯛꯑꯒꯦ ꯅꯣꯏꯁꯨ ꯆꯥꯛ ꯐꯖꯅ ꯊꯣꯡꯇꯣꯛꯑꯣ ꯉꯥꯍꯛ
ꯍꯣꯏ ꯍꯣꯏ ꯑꯩꯕꯨꯗꯤ ꯂꯥꯛꯄꯨꯗꯤ ꯂꯥꯛꯑꯦ ꯀꯥꯗ
ꯑꯣ ꯆꯥꯛ ꯌꯦꯟꯁꯥꯡꯅꯣ ꯀꯅꯥꯒꯤꯗ ꯄꯨꯁꯄꯥ ꯄꯨꯁ ꯆꯥꯎꯩꯗ ꯑꯣꯏꯅ ꯁꯦꯝꯃꯤꯔꯣ ꯀꯩꯅꯣ
ꯎꯝ ꯄꯨꯁꯄꯥꯒꯤꯗ ꯍꯧꯁꯨ ꯁꯦꯝꯃꯦ
ꯎꯝ
ꯑꯗꯨꯒ ꯑꯦꯟꯖꯥꯡ
ꯎꯝ ꯇꯧꯖꯁꯅꯤ ꯅꯪꯒꯤ ꯀꯩꯅꯣꯗꯨꯗꯤ ꯃꯦꯁꯦꯁ ꯊꯥꯔꯛꯏꯕꯣ ꯃꯌꯥꯝꯄꯥꯅ ꯑꯣꯟꯂꯥꯏꯟꯗ ꯋꯥꯠꯁꯑꯞ ꯇ ꯑꯗꯨꯝ
ꯋꯥꯆꯦꯞꯇ ꯐꯣꯟ ꯇꯧꯔꯛꯄ ꯆꯥꯅꯤ ꯑꯩꯅ ꯑꯣ ꯊꯝꯖꯤꯜꯂꯒ ꯉꯔꯥꯡꯗꯣ ꯑꯩꯗ ꯏꯁꯥꯗ ꯅꯨꯡꯉꯥꯏꯇꯕꯅꯤꯅ ꯇꯨꯝꯅꯤꯡꯉꯕꯒꯤ
ꯎꯝ
ꯇꯨꯝꯃꯕ
ꯎꯝ ꯎꯝ
ꯪꯉꯩꯗꯤ ꯉꯁꯤ ꯁꯟꯗꯦꯅꯦꯅ ꯁ꯭ꯀꯨꯜ ꯆꯠꯇ꯭ꯔꯦ
ꯎꯝ ꯆꯠꯇ꯭ꯔꯦ ꯉꯉꯥꯡꯈꯩ ꯉꯁꯥꯏꯗꯤꯩ ꯑꯗꯨꯒꯤ ꯎꯝ ꯐꯤ ꯁꯨꯅ ꯁꯨꯍꯟꯕꯅꯤ ꯃꯣꯏ ꯃꯣꯏꯒꯤ ꯐꯤꯁꯤꯡꯗꯨꯣ ꯄꯨꯟꯅ ꯄꯨꯊꯔꯒ ꯑꯗꯨꯒ ꯆꯥꯛꯇꯨꯅ ꯐꯤ ꯁꯨꯗ꯭ꯔꯤꯉꯩꯗ ꯐꯤꯗꯣ ꯇꯤꯡꯁꯤꯜꯂꯝꯃ ꯆꯥꯛꯇꯣ ꯔꯥꯏꯁ ꯀꯨꯀꯔꯗ ꯍꯥꯞꯄꯝꯃꯣ ꯑꯗꯣ ꯐꯤ ꯁꯨꯔꯨꯕꯁꯨ ꯆꯥꯎꯕꯅꯦ ꯑꯩꯅꯦ ꯏꯃꯥꯅꯦ ꯑꯩꯈꯣꯏ ꯍꯨꯝꯅ ꯅꯥꯄꯤꯁ ꯊꯦꯡꯑꯕ ꯏꯟꯁꯥꯡ ꯏꯗꯝ ꯆꯥꯅ ꯊꯣꯡꯈ꯭ꯔꯦꯅ ꯇꯧ ꯂꯩꯔꯝꯃꯤ ꯑꯗꯨꯃꯥꯏꯅ ꯇꯧꯔꯒ ꯉꯁꯤꯒꯤ ꯊꯧꯔꯝ ꯍꯥꯥ
ꯄꯨꯂꯞ ꯄꯨꯂꯞ ꯑꯗꯨꯝ ꯆꯥꯔꯦ
ꯎꯝ ꯄꯨꯂꯞ ꯆꯥꯏ ꯗꯨꯗꯤ ꯃꯤꯁꯨ ꯀꯩꯁꯨ ꯌꯥꯝꯗ꯭ꯔꯣꯕꯅꯤꯅꯦ
ꯎꯝ
ꯎꯝ ꯍꯣꯏ ꯍꯣꯏ ꯅꯪꯒꯤ ꯀꯩꯅꯣꯗꯣ ꯆꯥꯛꯇꯣ ꯊꯥꯡꯒꯠꯈ꯭ꯔꯣ ꯑꯩꯁꯨ ꯑꯃꯨꯛ ꯊꯝꯈꯤꯒꯦ ꯑꯗꯨꯒ ꯇꯞꯅ ꯀꯣꯟꯅ ꯍꯣꯔꯦꯟ ꯇꯧꯔꯛꯁꯨ ꯇꯧꯔꯛꯀꯦ ꯎꯝ ꯎꯝ ꯊꯝꯃꯦꯀꯣ ꯑꯗꯨꯗꯤ ꯎꯝ